ꯍꯜꯂꯣ ꯃꯔꯨꯞ ꯇꯥꯔꯤꯀꯣ ꯑꯩ ꯀꯣꯟ ꯇꯥꯕ꯭ꯔꯥ ꯑꯣ ꯅꯨꯡꯉꯥꯏꯔꯤꯕꯣ ꯀꯃꯥꯏꯅ ꯇꯧꯔꯤ ꯀꯃꯥꯏꯅ ꯇꯧꯔꯤꯒꯦ
ꯅꯨꯡꯉꯥꯢꯔꯤꯌꯦ
ꯀꯔꯤ ꯇꯧꯔꯝꯕꯅꯣ
ꯄꯣꯊꯥꯔꯝꯕꯅꯤꯅ ꯅꯅꯤ ꯀꯩꯗꯋꯅꯥ
ꯑꯩ ꯑꯉꯥꯡ ꯂꯥꯏꯔꯤꯛ ꯈꯔ ꯇꯥꯛꯑꯝꯕꯅꯦ
ꯑꯣ
ꯎꯝ ꯑꯗꯣ ꯂꯣꯏꯁꯤꯜꯂꯛꯄꯗꯨꯗꯀꯣ ꯑꯗꯨꯝ ꯋꯥꯔꯤ ꯈꯔ ꯁꯥꯟꯅꯁꯤꯔꯅ ꯇꯧꯕꯅꯦ
ꯎꯝ ꯎꯝ ꯎꯝ
ꯅꯪꯗꯤ ꯀꯩꯗꯧꯔꯝꯃꯤꯅꯣ
ꯑꯩꯈꯣꯏꯅ ꯄꯣꯊꯥꯔꯝꯅꯦ ꯀ꯭ꯂꯥꯁ ꯂꯣꯏꯔꯒꯅꯦ ꯀꯩꯅꯣ ꯇꯧꯕ ꯄꯣꯊꯥꯔꯝꯕ ꯁꯥꯟꯅꯕ ꯊꯣꯛꯇꯣꯏꯗꯣ ꯅꯣꯡ ꯃꯪꯕꯅꯤꯅ ꯒ꯭ꯔꯥꯎꯟꯁꯨ ꯆꯣꯠꯂꯝꯒꯅꯤ ꯍꯥꯏꯔꯒ ꯑꯗꯨ ꯊꯣꯛꯇ꯭ꯔꯕ ꯂꯥꯏꯔꯤꯛ ꯑꯣꯏꯅ ꯄꯥꯍꯜꯂꯒ ꯊꯝꯃꯕ ꯁꯦꯁꯇꯗꯤ
ꯑꯣ ꯍꯥꯏꯗꯤ ꯏꯁꯥꯒꯤ ꯍꯣꯁꯇꯦꯜꯒꯨꯝꯕ ꯔꯟ ꯔꯟ ꯇꯧꯕ꯭ꯔꯅ
ꯑꯥ ꯅꯠꯇꯦ ꯅꯠꯇꯦ
ꯀꯔꯤ ꯀꯔꯤꯅꯣ ꯍꯥꯏꯗꯤ ꯈꯤꯇꯪ
ꯑꯩꯈꯣꯏꯒꯤꯗꯣ ꯀꯩꯅꯣ ꯍꯥꯡꯉꯦꯕ ꯀꯣꯆꯤꯡ ꯁꯦꯟꯇꯔ ꯑꯣꯏꯅ ꯍꯥꯡꯕ ꯁꯅꯤꯛ ꯆꯂꯣ ꯕꯤꯖꯒ
ꯑꯣ ꯑꯣ ꯑꯦꯟꯇ꯭ꯔꯥꯟꯁ ꯑꯦꯛꯖꯥꯝ ꯊꯥꯕ ꯍꯣꯠꯄꯒꯤꯔꯥ
ꯑ ꯃꯣꯏꯒꯤꯁꯦ ꯑꯁꯨꯃꯥꯏꯅ ꯇꯧꯕ ꯑꯩ ꯑꯁꯤꯗꯒꯤ ꯑꯩꯈꯣꯏꯅ ꯄ꯭ꯔꯤꯄꯦꯌꯔ ꯇꯧꯕꯤꯔꯒ ꯗꯤꯁꯦꯝꯔ ꯃꯃꯅ ꯊꯥꯗꯣꯏꯅꯦꯕ
ꯑꯣ ꯑꯗꯨ ꯅꯣꯢꯅ ꯍꯥꯏꯗꯤ ꯊꯥꯒꯗꯧꯕ ꯑꯉꯥꯡ ꯃꯌꯥꯝꯗꯣ ꯁꯦꯝꯕ ꯍꯥꯏꯇꯥꯔꯦꯅꯦꯀꯣ ꯑꯣ ꯅꯚꯗꯤꯌꯥꯒꯤ ꯃꯔꯨꯑꯣꯏ ꯑꯣꯏꯅ
ꯅꯨꯕꯤꯖꯒ ꯁꯥꯏꯅꯤꯀ
ꯁꯥꯏꯅꯤꯀꯥ ꯑꯦꯀ꯭ꯂꯕꯤꯌꯥꯒꯨꯝꯕꯗꯤ ꯑꯦꯀꯂꯕꯤꯌꯥ
ꯑꯗꯨꯒꯨꯝꯕꯗꯤ ꯌꯥꯎꯗꯦ
ꯑꯣ ꯑꯣ ꯑꯣ ꯑꯗꯣ ꯅꯣꯏꯒꯤꯁꯦ ꯑꯣꯖꯥ ꯃꯌꯥꯝ ꯏꯁꯥꯃꯛꯅꯁꯨ ꯂꯥꯏꯔꯤꯛ ꯇꯥꯛꯄ꯭ꯔꯥ ꯍꯥꯏꯗꯤ ꯍꯧꯖꯤꯛꯀꯤ ꯀꯣꯔꯁꯇꯨꯗ ꯑꯦ ꯑꯗꯨ ꯀꯔꯤ ꯀꯔꯤ ꯁꯕꯖꯦꯛ ꯀꯔꯤ ꯀꯔꯤ ꯁꯕꯖꯦꯛ ꯇꯥꯛꯄꯅꯣ ꯁꯤꯁꯦ
ꯑꯩꯈꯣꯏꯅ ꯑꯩꯈꯣꯏꯕꯨꯗꯤ ꯑꯗꯨꯝ ꯑꯩꯈꯣꯏ ꯑꯩꯈꯣꯏꯅ ꯇꯥꯛꯄꯁꯤꯅ ꯕꯦꯁꯤꯛꯀꯤ ꯏꯪꯂꯤꯁ ꯑꯗꯨꯝ ꯈꯪꯗꯕ ꯌꯥꯗꯕ ꯑꯗꯨꯒꯨꯝꯕ ꯇꯥꯛꯑꯦ ꯑꯗꯨꯒ ꯑꯥꯎꯠꯁꯥꯏꯗꯠꯇꯒꯤ ꯑꯍꯨꯝ ꯂꯥꯛꯑꯦꯕꯀꯣ ꯑꯗꯨꯒꯈꯣꯏꯅ ꯃꯦꯟ ꯁꯕꯖꯦꯛ ꯍꯥꯏꯔꯒ ꯏꯟꯇꯤꯂꯤꯖꯦꯟꯁꯀꯨꯝꯕ ꯃꯦꯠꯁ ꯃꯦꯠꯁꯅ ꯑꯅꯝꯕ ꯑꯗꯨꯒꯨꯝꯕ ꯔꯤꯖꯅꯤꯡꯒꯨꯝꯕ ꯑꯃ ꯑꯣꯏꯅ ꯇꯥꯛꯑꯦꯕ
ꯎꯝ ꯍꯣꯏ ꯍꯣꯏ ꯑꯣ ꯌꯥꯝ ꯐꯩꯌꯦ ꯑꯗꯨꯗꯤꯀꯣ ꯑꯗꯣ ꯏꯁꯥꯗꯁꯨ ꯌꯥꯝꯅ ꯀꯥꯟꯅꯔꯝꯒꯅꯤ ꯁꯤꯁꯦ ꯍꯥꯏꯗꯤ ꯀꯌꯥꯝꯨꯏ ꯀꯌꯥꯝ ꯀꯨꯏꯔꯒꯦ ꯁꯤ
ꯑꯩꯕꯨꯗꯤ ꯂꯥꯁ ꯏꯌꯥꯔ ꯂꯥꯁ ꯏꯌꯥꯔꯗ ꯆꯪꯉꯛꯑꯦ ꯍꯥꯟꯅ ꯏꯔꯨꯝ ꯅꯨꯄꯤ ꯑꯃ ꯂꯩꯔꯝꯃꯦ ꯂꯩꯔꯝꯕꯅꯦꯕ ꯃꯥꯗꯣ ꯃꯌꯨꯝ ꯄꯥꯟꯈꯤꯕꯗꯨꯗ ꯃꯥꯅ ꯑꯩꯉꯣꯟꯗ ꯅꯪ ꯑꯁꯤꯗ ꯆꯪꯉꯣ ꯍꯥꯏꯕ ꯑꯩ ꯍꯥꯟꯅ ꯑꯁꯣꯝꯅ ꯂꯩꯔꯝꯃꯤꯕ ꯂꯩꯔꯝꯕꯗꯨꯗ ꯑꯁꯣꯝꯁꯨ ꯑꯁꯨꯝ ꯌꯨꯝ ꯂꯥꯞꯅꯔꯕꯅꯦ ꯑꯁꯤꯅ ꯑꯗꯨꯛ ꯅꯛꯅꯩ ꯍꯥꯏꯔꯒ ꯁꯨꯝ ꯑꯅꯛꯄꯁꯤꯗ ꯂꯩꯕꯅ ꯐꯔꯦꯅ ꯂꯩꯕ
ꯎꯝ ꯎꯝ ꯐꯩꯅꯦꯀꯣ ꯑꯗꯣ ꯕꯤꯁꯦꯟꯄꯨꯔꯒꯤꯗꯨꯔꯣ ꯅꯕꯣꯗꯤꯌꯥꯒꯤꯁꯦ ꯀꯔꯥꯏꯋꯥꯏꯗꯣ ꯀꯔꯥꯏꯋꯥꯏꯗ
ꯊꯧꯧꯕꯜ ꯑꯊꯐꯝ ꯎꯝ
ꯑꯁꯣꯝ ꯍꯧꯖꯤꯛ ꯊꯧꯕꯥꯜꯗ ꯂꯩꯕ꯭ꯔꯥ ꯍꯧꯖꯤꯛꯁꯦ ꯍꯥꯏꯗꯤ ꯏꯟꯁꯇꯤꯇ꯭ꯌꯨꯠꯁꯦ ꯏꯟꯁꯇꯤꯇ꯭ꯌꯨꯠꯇ ꯂꯩꯕꯤꯔꯣ ꯍꯧꯖꯤꯛ ꯑꯣ ꯑꯣ ꯑꯣ ꯑꯣꯀꯦꯅꯦ ꯑꯣꯀꯦ ꯎꯝ ꯎꯝ ꯑꯉꯥꯡ ꯀꯌꯥꯃꯨꯛ ꯊꯝꯕꯅꯣ
ꯑꯩꯈꯣꯏꯗ ꯑꯉꯥꯡ ꯖꯁ ꯀꯨꯂꯔꯒ ꯄꯨꯜꯂꯒ ꯋꯥꯟ ꯇ꯭ꯋꯦꯟꯇꯤ ꯑꯗꯨꯝ ꯌꯥꯎꯋ
ꯍꯥꯏꯗꯤ ꯅꯣꯏꯒꯤꯁꯦ ꯍꯥꯏꯗꯤ ꯀꯩꯅꯣꯒꯤ ꯑꯦꯛꯖꯥꯝ ꯊꯥꯒꯗꯧꯕꯇꯪꯒꯤꯔ ꯅꯠꯇ꯭ꯔꯒ ꯑꯗꯨꯒꯤ ꯅꯠꯇ꯭ꯔꯒ ꯁ꯭ꯀꯨꯜꯗ ꯑꯦꯇꯦꯁ ꯇꯧꯔꯒ ꯅꯣꯏꯒꯤꯁꯦ ꯇꯧꯔꯤꯔ ꯍꯥꯏꯗꯤ
ꯑꯩꯈꯣꯏꯒꯤꯗꯣ ꯀꯩꯅꯣꯅꯦ ꯔꯦꯁꯤꯗꯦꯟꯁꯤꯌꯦꯦꯜ ꯑꯣꯏꯅ ꯂꯩꯕꯈꯅ ꯑꯃꯨꯛ ꯁꯀꯨꯔꯤ ꯌꯥꯎꯗꯕ ꯀꯣ
ꯑꯣ ꯑꯣ ꯑꯗꯨꯒ ꯍꯧꯖꯤꯛ ꯑꯥꯎꯠꯁꯥꯏꯗꯔꯀ ꯑꯥꯎꯠꯁꯥꯏꯗꯔ ꯁꯥꯇ꯭ꯔ ꯍꯥꯏꯔꯤꯕꯁꯤꯅ ꯃꯄꯥꯟꯗꯒꯤꯁꯨ ꯑꯣꯏ
ꯑ ꯃꯄꯥꯟ ꯑ ꯑ ꯆꯪꯅꯑꯦ ꯑꯗꯨꯒ ꯃꯣꯏꯅ ꯂꯥꯏꯔꯤꯛ ꯁꯦꯜꯐ ꯏꯁꯇꯗꯤ ꯂꯣꯏꯔꯒ ꯃꯌꯨꯝ ꯍꯟꯕ ꯅꯨꯡꯗꯥꯡꯒꯤꯗꯣ ꯂꯣꯏꯔꯒ ꯃꯌꯨꯝ ꯍꯟꯕꯅ ꯍꯜꯂꯣ ꯍꯜꯂꯣ